ꯑꯥ ꯃꯔꯨꯞ ꯇꯥꯕꯤꯕꯔꯣ ꯑ ꯃꯔꯨꯞ ꯍꯧꯖꯤꯛꯁꯤ ꯀꯩ ꯀꯩ ꯊꯕꯛ ꯇꯧꯕꯤꯔꯝꯔꯝꯃꯤꯅꯣ ꯌ ꯥꯝ ꯆꯤꯟꯕꯔꯣ ꯀꯃꯥꯏ ꯇꯧꯒꯦ
ꯑ ꯊꯣꯏꯗꯣꯛ ꯆꯤꯟꯗꯧꯗꯤ ꯅꯠꯇꯦꯗ ꯁꯨꯝ ꯊꯣꯏꯗꯣꯛꯄ ꯂꯩꯇꯦ ꯑꯩꯅ ꯁꯨꯝ ꯑ ꯑꯇꯣꯞꯄ ꯑꯝꯗ ꯀꯩꯅꯣꯝꯇ ꯍꯥꯏꯒꯦꯗꯅ ꯁꯨꯝ ꯇꯧꯖꯔꯝꯃꯤ ꯌꯥꯅꯤ ꯌꯥꯅꯤ ꯃꯔꯨꯞ ꯀꯔꯤ
ꯑ ꯑꯗꯨꯗꯤ ꯃꯔꯨꯞ ꯀꯩꯅꯣꯅꯤ ꯑꯩꯖꯤ ꯉꯁꯥꯏꯗꯒꯤ ꯁꯨꯝ ꯐꯝꯃꯛꯄꯅꯦ ꯊꯕꯛ ꯑꯃ ꯇꯧꯖꯔꯝꯕꯅꯦ ꯃꯄꯥꯟ ꯊꯣꯛꯄꯁꯤꯡ ꯃꯔꯝ ꯄꯊꯣꯛ ꯀꯗꯤ ꯊꯣꯛꯅꯤꯡ ꯑꯗꯨꯕꯨ ꯃꯥ ꯉꯁꯤꯒꯤ ꯋꯥꯍꯩꯁꯤꯅ ꯑꯃ ꯑꯣꯏꯔꯒ ꯑꯩꯈꯣꯏꯒꯤ ꯋꯥꯔꯤꯁ ꯁꯨꯝ ꯑꯌꯁꯤ ꯊꯝꯖꯅꯤꯡꯉꯤꯁꯦ ꯑꯩꯈꯣꯏꯒꯤ ꯃꯤ ꯑꯃꯅ ꯋꯥꯔꯤꯕ ꯅꯣꯡꯃꯗ ꯍꯣꯏ ꯆꯥꯎꯔꯥꯛꯅꯁꯨ ꯉꯥꯏ ꯁꯤ ꯉꯥꯏꯔ ꯂꯩꯈ꯭ꯔꯦ ꯑꯗꯨꯕꯨ ꯊꯑꯣꯏꯒꯤ ꯉꯥꯡꯉꯨ ꯍꯥꯏꯕ ꯇꯥꯔꯒꯗꯤ ꯊꯋꯣꯏꯀꯤ ꯉꯥꯡꯉꯨ ꯍꯥꯏꯕ ꯇꯥꯔꯒꯗꯤ ꯑꯩꯈꯣꯏꯒꯤ ꯉꯥꯡꯕ ꯉꯝꯗꯕꯒꯨꯝꯕ ꯊꯋꯣꯏꯀꯤ ꯑꯦꯏ ꯉꯥꯡꯗꯦ ꯌꯥꯔꯦ ꯌꯥꯗꯦ ꯍꯥꯏꯔꯒꯗꯤ ꯉꯥꯡꯕ ꯉꯝꯗꯕ ꯁꯝꯅ ꯍꯥꯏꯔꯕꯗ ꯑꯩꯈꯣꯏꯒꯤ ꯂꯩꯀꯥꯏꯗ ꯂꯩꯔꯤꯕ ꯂꯩꯀꯥꯏ ꯑꯃꯗ ꯐꯅꯥ ꯍꯩ ꯂꯩꯔꯤꯕ ꯗꯣꯛꯇꯔ ꯐꯅꯥ ꯍꯥꯏ ꯂꯩꯔꯤꯕ ꯏꯟꯖꯤꯟꯅꯌꯔ ꯁꯤꯡꯖ ꯍꯩꯔꯕ ꯁꯝꯡꯗꯣ ꯑꯩꯒꯤ ꯂꯩꯀꯥꯏꯗꯨꯒꯤ ꯊꯕꯛ ꯊꯧꯔꯝ ꯑꯃ ꯄꯥꯡꯊꯣꯔꯛꯄ ꯃꯇꯝꯗ ꯋꯥ ꯑꯃ ꯉꯥꯡꯕꯤꯌꯨ ꯑꯗꯥꯒꯤ ꯁꯤ ꯑꯃ ꯇꯧꯕꯤꯌꯨ ꯍꯥꯏꯕ ꯃꯇꯝꯗ ꯑꯩꯈꯣꯏꯒꯤ ꯇꯧꯕ ꯉꯝꯗꯕ ꯇꯧꯕꯤ ꯌꯥꯗꯕ ꯌꯥꯗ꯭ꯔꯤꯕꯒꯤ ꯃꯔꯝꯗꯨꯗꯤ ꯉꯝꯗꯕꯒꯤꯅꯦꯕꯀꯣ ꯑꯗꯨꯒꯤꯗꯤ ꯑꯗꯨꯃꯥꯏ ꯍꯥꯏꯅꯕ ꯑꯗꯨ ꯃꯥꯏ ꯂꯩꯕ ꯑꯗꯨꯒ ꯁꯤꯒꯨꯝꯕ ꯊꯕꯛꯁꯤꯅ ꯀꯩꯁꯨ ꯂꯩꯇꯕ ꯃꯤꯅꯦ ꯑꯁ ꯃꯤꯔꯦꯝꯅꯤꯍꯦ ꯃꯥꯗꯤ ꯊꯕꯛꯑ ꯍꯧꯖꯤꯛꯇ ꯊꯕꯛ ꯇꯧꯗꯕꯅꯤ ꯍꯥꯏꯕꯒꯤꯒꯨꯝꯕ ꯃꯤꯁꯤꯅ ꯍꯦꯛ ꯉꯝꯃꯛꯄ ꯍꯥꯏꯇꯥꯔꯦꯅꯦ ꯁꯝꯅ ꯍꯥꯏꯔꯕ ꯍꯣꯅ ꯑꯣꯖꯥ ꯑꯣꯖꯥ ꯒꯨꯝꯕ ꯑꯣꯖꯥꯁꯦ ꯃꯤꯅ ꯁꯤꯟꯇꯥꯅꯕꯤꯗꯦ ꯃꯤꯗꯤ ꯃꯤꯅ ꯑꯗꯨꯝ ꯈꯟꯅꯩ ꯑꯗ ꯁꯤꯒꯨꯝꯕꯁꯤꯅ ꯍꯦꯟꯅ ꯉꯝꯃꯛꯄ ꯍꯥꯏꯇꯥꯔꯦꯅꯦ ꯑꯗꯨꯃꯥꯏꯅ ꯂꯩ ꯑꯗ ꯃꯔꯨꯞꯀꯤ ꯋꯥꯈꯜꯗꯗꯤ ꯁꯤꯒꯤ ꯃꯇꯥꯡ ꯀꯩ ꯍꯥꯏꯅꯤꯡ
ꯍꯣꯏ ꯃꯤꯔꯦꯝꯅꯦ ꯍꯥꯏꯗ꯭ꯔꯤꯉꯩꯗ ꯑꯩꯈꯣꯏꯒꯤ ꯇꯁꯦꯡꯅ ꯃꯁꯤꯗ ꯇꯧꯔꯤꯁꯤ ꯀꯔꯤꯅꯣꯅ ꯍꯥꯟꯅ ꯃꯨꯟꯅ ꯈꯪꯉꯒ ꯉꯥꯡꯉꯛꯄ ꯑꯣꯏꯗꯤ ꯐꯩꯀꯣ ꯃꯔꯨꯞ ꯑꯗꯨ ꯅꯠꯇꯕꯤꯗ ꯑꯩꯈꯣꯏꯒꯤ ꯃꯤ ꯑꯃꯅ ꯇꯧꯕ ꯊꯕꯛꯁꯤ ꯑꯦ ꯃꯥꯅ ꯇꯧꯔꯤꯁꯤ ꯀꯥꯔꯤꯅꯦ ꯈꯜ ꯈꯜꯂꯤꯉꯩꯗ ꯉꯔꯥꯡꯗꯨꯗꯒꯤ ꯃꯌꯥ ꯀꯥꯈꯠ ꯀꯈꯠꯄꯁꯦ ꯃꯁꯤꯅꯤꯅ ꯈ꯭ꯋꯥꯏ ꯁꯥꯎꯅꯤꯡꯕ ꯑꯗꯨꯒ ꯃꯤꯒꯤ ꯑꯋꯥ ꯃꯥꯟ ꯈꯪꯕꯤꯗꯕꯁꯤꯁꯨ ꯃꯇꯥꯡ ꯑꯁꯤꯗꯩꯅ ꯄꯟꯖꯒꯦ ꯑꯩ ꯋꯥꯗꯤ ꯋꯥꯔꯦ ꯍꯥꯏꯇꯥꯔꯦ ꯃꯔꯨꯞ ꯑꯗꯨ ꯋꯥꯔꯤꯁꯤꯁꯨꯦ ꯑꯃ ꯈꯣꯝꯗ ꯑꯣꯏꯈ꯭ꯔꯅꯤ ꯉꯁꯤꯒꯤꯗꯤ ꯀꯔꯤ ꯀꯔꯤ ꯃꯊꯦꯜ ꯇꯧꯕꯤꯔꯦ ꯃꯁꯤ ꯍꯪꯖꯍꯧꯗ꯭ꯔꯦ ꯃꯔꯨꯞꯛꯇ
ꯌꯥꯝꯅ ꯂꯨꯕ ꯀꯣꯏꯁꯟ ꯑꯗꯨꯒꯤ ꯋꯥꯍꯥꯡꯗꯣ ꯑꯩꯈꯣꯏꯒꯤ ꯋꯥꯔꯤ ꯑꯃ ꯁꯥꯟꯅꯕ ꯃꯇꯝꯗ ꯌꯥꯝ ꯌꯥꯎꯗ꯭ꯔꯕ ꯌꯥꯗ꯭ꯔꯕ ꯍꯥꯏꯇꯥꯔꯦꯅꯦ ꯍꯥꯏꯒꯤ ꯑ ꯑꯩꯈꯣꯏꯅ ꯁꯥꯟꯅꯔꯤꯕ ꯋꯥꯔꯤꯁꯦ ꯑꯔꯦꯝꯕ ꯅꯠꯇꯕꯅꯤꯅ ꯑꯗꯨꯒꯤ ꯃꯇꯦꯛ ꯑꯗꯨ ꯌꯥꯎꯍꯧꯗ꯭ꯔꯒꯗꯤ ꯇꯨꯝꯕ ꯌꯥꯗꯕꯒꯨꯝꯕ ꯑꯃ ꯂꯩꯕ ꯍꯥꯏꯇꯥꯔꯦ ꯅꯣꯏ ꯑꯩꯒꯤ ꯋꯥꯈꯜꯗꯗꯤꯀꯣ ꯑꯗꯨ ꯃꯗꯤ ꯌꯥꯝꯅ ꯂꯨꯕ ꯋꯥꯍꯪꯅꯤ ꯑꯩ ꯈꯨꯝꯖꯔꯛꯀꯦ ꯃꯔꯨ ꯞ ꯀꯩꯅꯣꯅꯦ ꯑꯩꯁ ꯉꯁꯤꯁꯦ ꯆꯥꯛ ꯏꯁꯤꯡ ꯆꯥꯔꯦ ꯆꯥꯛ ꯏꯁꯤꯡꯁꯤ ꯑꯃ ꯑꯥ ꯏꯜꯖꯥꯡꯁꯦ ꯀꯔꯤ ꯏꯟꯖꯥꯡꯗꯣꯈꯣꯏꯗꯣ ꯌꯦꯟ ꯑꯃ ꯊꯣꯡꯉꯦ ꯑꯩꯈꯣꯏꯗ ꯊꯣꯡꯕꯗꯤ ꯅꯠꯇꯦ ꯃꯤꯒꯤ ꯃꯅꯨꯡꯗꯗ ꯊꯣꯡꯉ ꯊꯤꯜꯂꯛꯄꯅꯤ ꯑꯗꯨꯒ ꯍꯥꯏꯗꯤ ꯍꯥꯏꯗꯤ ꯌꯦꯟꯖꯥꯡ ꯑꯍꯥꯎꯕ ꯑꯃ ꯆꯥꯏ ꯑꯗꯨ ꯃꯔꯛꯇ ꯈꯪꯍꯟꯅꯤꯡꯕꯗꯣ ꯑꯗꯨ ꯃꯤꯉꯣꯟꯗ ꯈꯪꯍꯟꯅꯤꯡ ꯎ ꯑꯗꯨꯗꯤ ꯋꯥꯉꯣ ꯇꯧꯕ ꯍꯥꯏꯇꯥꯔꯦ ꯑꯗꯨꯅ ꯍꯥꯏꯖꯕꯅꯦ ꯑꯗꯨ ꯑꯩꯈꯣꯏ ꯇꯁꯦꯡꯗꯗꯤ ꯃꯣꯏꯗꯥꯎꯕꯤ ꯍꯥꯏꯕ ꯍꯥꯏꯗꯤ ꯃꯔꯨꯑꯣ ꯑꯣꯏꯗꯤ ꯀꯔꯤ ꯀꯔꯤ ꯃꯇꯦꯡ ꯆꯥꯕꯤ ꯑꯗꯨꯒ ꯇꯥꯏꯁꯔꯤꯅ
ꯃꯊꯦꯜꯁꯤ ꯃꯔꯨꯞꯅ ꯍꯧꯖꯤꯛ ꯍꯪꯕꯤꯗꯨ ꯃꯊꯦꯜ ꯅꯠꯇ꯭ꯔꯥ
ꯑ ꯃꯥꯅꯤ ꯃꯔꯨꯞ ꯑꯣ ꯃꯊꯦꯜ ꯀ
ꯑꯁ ꯃꯊꯦꯜꯁꯤ ꯃꯔꯨꯞ ꯃꯔꯨꯞ ꯆꯥꯅꯤꯡꯕꯗ ꯆꯥꯅꯤꯡꯕꯅꯗꯤ ꯈꯪꯗꯦ ꯑꯩ
ꯑꯩ ꯑꯩꯉꯣꯟꯗꯗꯤ ꯌꯥꯝ ꯍꯥꯎꯕ ꯃꯊꯦꯅꯦ ꯃꯔꯨꯄ ꯑꯩ ꯄꯟꯖꯒꯦ ꯇꯥꯕꯤꯈ꯭ꯔꯕ ꯌꯦꯡꯉꯣ ꯑꯩꯈꯣꯏꯒꯤ ꯎꯀꯥꯕꯤ ꯈꯪꯉꯤꯗꯅ ꯃꯔ ꯎꯀꯥꯕꯤ ꯉꯥꯁꯤ ꯃꯁꯤ ꯐꯖꯅ ꯗ ꯊꯨꯝ ꯇꯣꯠꯂꯒ ꯃꯁꯤ ꯎꯠꯀ ꯇꯧꯔꯒ ꯃꯍꯥꯛꯀꯤ ꯃꯀꯨꯈꯩꯁꯦ ꯐꯖꯅ ꯆꯥꯝꯊꯣꯛꯄꯤꯔꯒ ꯑꯩꯈꯣꯏ ꯉꯔꯣꯡ ꯉꯧꯔꯨꯒꯅꯤ ꯍꯥꯏ ꯇꯔꯦ ꯑꯗꯨꯒ ꯃꯁꯤ ꯃꯔꯨ ꯀꯩꯀꯩ ꯈꯣꯠꯇꯣꯛꯑꯒ ꯃꯀꯣꯛ ꯃꯔꯨ ꯀꯩꯀꯩ ꯂꯧꯍꯣꯛꯄ ꯌꯥꯕ ꯂꯧꯊꯣꯛꯦ ꯊꯣꯛꯑꯒ ꯃꯣꯏ ꯅꯣꯏ ꯀꯛꯑꯒ ꯃꯤ ꯃꯁꯤꯡ ꯌꯦꯡꯉꯒ ꯃꯁꯤ ꯐꯖꯅ ꯇꯥꯎꯊꯣꯛꯄꯤꯔꯛꯑꯒ ꯇꯧꯖꯕꯅꯤ ꯉꯁꯤꯗꯤ ꯇꯥꯎꯔꯦ ꯍꯥꯏꯔꯒ ꯃꯁꯤ ꯑꯩꯅ ꯃꯔꯣꯏ ꯃꯄꯥꯡ ꯅꯝꯅ ꯉꯧꯔꯒ ꯉꯥ ꯑꯁꯤ ꯑꯩꯣꯏ ꯈꯥꯃꯦꯟ ꯑꯁꯤꯟꯕ ꯌꯥꯝꯗꯕꯤ ꯈꯤꯇꯪ ꯍꯥꯞꯄꯒ ꯉꯥꯁꯤ ꯐꯖꯅ ꯕ꯭ꯔꯨꯝ ꯕ꯭ꯔꯨꯝ ꯁꯧꯔ ꯃꯇꯝꯗ ꯍꯋꯥꯏꯖꯥꯔꯁꯤ ꯑꯁꯤ ꯑꯩꯅ ꯃꯌꯨꯝ ꯑꯅꯤ ꯍꯥꯞꯆꯤꯟꯖꯕꯅꯦ ꯃꯔꯨꯞ
ꯑꯗꯨꯒ ꯅꯪꯅ ꯑꯩꯈꯣꯏꯒꯤ ꯃꯣꯔꯣꯛ ꯁꯥꯔꯞ ꯇꯧꯔꯒ ꯁꯨꯃꯥꯏꯅ ꯊꯣꯡꯉꯤ ꯃꯔꯣꯛ ꯑꯁꯨꯛꯀꯤ ꯃꯇꯤꯛ ꯍꯥꯎꯋꯦ ꯃꯔꯨꯞꯤ ꯁꯤ ꯃꯁꯤ ꯆꯥꯕꯤꯅꯤꯡꯗꯕ꯭ꯔꯥ ꯀꯃꯥꯏꯅ ꯇꯧꯏꯤ
ꯃꯔꯨꯞꯀꯤ ꯏꯟꯁꯥꯡꯒꯤ ꯄꯥꯎꯗꯝ ꯈꯨꯇꯝꯗꯣ ꯈꯤꯇꯡ ꯍꯦꯟꯁꯤꯟꯕ ꯑꯃ ꯌꯥꯎꯕ ꯑꯩꯁꯦ ꯇꯥꯛꯄꯗꯤ ꯑꯗꯨꯝ ꯉꯁꯤꯁꯦ ꯑꯗꯨꯝ ꯆꯥꯖꯔꯦ ꯊꯃꯣꯏꯗ ꯀꯩꯅꯣꯝꯃ ꯄꯣꯛꯄ ꯊꯃꯣꯏꯕꯗꯒꯤꯩ ꯅꯠꯇꯅ ꯑꯩꯈꯣꯏꯒꯤ ꯈꯅꯥꯎꯁꯤꯗꯒꯤꯁꯨ ꯀꯩꯅꯣ ꯑꯃ ꯄꯣꯛꯄꯅ ꯊꯣꯛꯣꯠꯂꯛꯦ ꯍꯥꯏꯇꯥꯔꯦ ꯌꯥꯝ ꯆꯥꯅꯤꯡꯉꯦ ꯍꯥꯏꯗꯤ ꯑꯩꯁ ꯉꯥ ꯆꯥꯕꯗꯤ ꯍꯩꯖꯗꯦ ꯃꯔꯨ ꯑꯣꯏꯅꯕ ꯈꯣꯠꯄ ꯌꯥꯝ ꯍꯩꯇꯕꯅꯤ ꯃꯥ ꯍꯥꯏꯕꯤ ꯌꯥꯝꯅ ꯇꯟꯕꯒꯤ ꯍꯥꯏꯇꯥꯔꯦꯅꯦꯀꯣ ꯑꯩꯁꯦ ꯍꯩꯇꯕꯅꯛꯇ ꯅꯠꯇꯦ ꯇꯟꯕꯒꯤ ꯑꯗꯨꯅ ꯑꯗꯨꯃꯥꯏꯅ ꯇꯧꯋꯦ ꯆꯥꯗ ꯌꯥꯝ ꯆꯥꯖꯟꯅꯤꯡꯉꯦ ꯉꯥ ꯆꯥꯕ ꯇꯟꯕ ꯇꯥꯔꯒꯁꯨ ꯑꯍꯥꯎꯕꯗꯤ ꯆꯥꯅꯤꯡꯗꯕ ꯃꯤꯗꯤ ꯂꯩꯇꯦꯕ ꯨꯍꯥ ꯑꯣꯗꯤ ꯍꯅ ꯀꯅꯤ ꯃꯔꯣꯛ ꯏꯟꯁꯥꯡ ꯅꯥꯄꯤꯒꯤ ꯃꯔꯝꯁꯦ ꯂꯥꯛꯄꯁꯤꯗ ꯑꯨꯝ ꯃꯈꯥ ꯇꯥꯅꯤꯡꯉꯛꯄ ꯍꯥꯏꯇꯥꯔꯦꯅꯦ ꯑꯩ ꯆꯥꯕꯗꯣ ꯉꯅꯤ ꯑꯗꯨꯅ ꯀꯨꯃꯥꯏꯅ ꯇꯧꯁꯦ ꯑꯥ ꯌꯥꯔꯒꯗꯤꯅꯣ ꯀꯩꯅꯝ ꯄꯨꯗꯣꯛꯄꯤꯌꯣ ꯑꯗꯨ ꯁꯨꯝꯗꯧꯕꯅꯦ ꯃꯔꯨꯞ ꯆꯥꯕ ꯊꯛꯄꯒꯤ ꯃꯇꯥꯡꯁꯤꯗ ꯌꯥꯎꯗꯕ ꯌꯥꯗ꯭ꯔꯕ ꯍꯧꯖꯤꯛ ꯑꯆꯝꯕ ꯏꯟꯖꯥꯡꯗ ꯑꯣꯏꯅ ꯈꯠꯟꯅꯁꯤꯁꯤ ꯍꯥꯏꯗꯤ ꯌꯦꯟ ꯊꯣꯡꯕ ꯉꯥ ꯊꯣꯡꯕꯁꯤ ꯈꯟꯅꯅꯔꯁꯤꯡ ꯑꯗꯨꯅ ꯁꯤꯗꯤ ꯑꯩꯈꯣꯏꯅ ꯈꯅꯔꯨꯕ ꯃꯇꯝꯗ ꯇꯣꯏ ꯇꯣꯏꯅ ꯆꯕ ꯑꯣꯏꯔꯣꯏꯗꯕꯅꯤꯅ ꯑꯆꯝꯕ ꯍꯥꯎꯕꯅꯤ ꯀꯥꯟꯅ ꯈꯟꯅꯁꯦ ꯑꯩꯒꯤ ꯑꯣꯏꯁꯤꯅ ꯈ꯭ꯋꯥꯏꯗꯒꯤ ꯑꯩꯅ ꯈ꯭ꯋꯥꯏꯗꯒꯤ ꯄꯥꯝꯕ ꯍꯟꯖꯥꯡ ꯌꯦꯡꯅꯤꯡꯗꯅ ꯇꯧꯕꯗ ꯈ꯭ꯋꯥꯏꯗꯒꯤ ꯄꯥꯝꯃꯤꯒ ꯍꯥꯏꯕ ꯇꯥꯔꯒꯗꯤ ꯀꯣꯕꯤ ꯁꯥꯥꯛꯁꯦ ꯃꯁꯤ ꯌꯥꯎꯗ꯭ꯔꯤꯉ ꯑ ꯉꯧꯕ ꯀꯣꯄꯤ ꯁ ꯊꯥꯎꯁ ꯌꯥꯝꯃꯟꯗꯕꯤꯗ ꯇꯧꯔꯒ ꯃꯣꯔꯣꯛ ꯁꯥ ꯊꯛ ꯇꯧꯔꯒ ꯅꯥꯟ ꯂꯁ ꯂꯒꯤ ꯆꯖ ꯇꯥꯏ ꯎꯝ ꯌꯥꯝꯅ ꯄꯥꯝꯅꯁꯥꯏꯒꯦ ꯑꯩꯗꯤ ꯉꯥꯅꯨ ꯊꯣꯡꯕ ꯆꯥꯗ ꯁꯣꯛꯇꯦ ꯑꯗꯨ ꯆꯥꯒꯦꯅ ꯂꯩꯖꯒꯦ ꯃꯤꯅꯦꯕ ꯑ ꯃꯃꯥꯡꯗꯁꯨ ꯌꯥꯎꯔꯦ ꯍꯥꯏꯗꯤ ꯏꯕꯣꯈꯜꯗ ꯉꯥꯃꯤ ꯊꯣꯡꯗ ꯆꯥꯎꯕ ꯆꯠꯀꯗꯕꯗ ꯌꯨꯝꯗ ꯍꯧꯖꯤꯀꯤ ꯁꯥꯛꯁꯦ ꯉꯧ ꯑꯩꯈꯣꯏ ꯃꯥꯅ ꯉꯧꯔꯒ ꯊꯝꯂꯝꯝꯕꯗꯒꯤ ꯑꯩ ꯉꯏ ꯇꯧꯔꯒ ꯆꯠꯀ ꯌꯨꯝꯗ ꯆꯥꯛꯍꯧꯕꯁꯨ ꯌꯥꯎꯋꯦꯕ ꯄꯨꯡ ꯃꯔꯨꯞꯀꯤꯗꯗꯤ ꯑꯩꯈꯣꯏꯒꯤ ꯄꯥꯝꯖꯕ ꯌꯦꯟꯖꯥꯡꯁꯦ ꯁꯥ ꯌꯦꯟ ꯑꯗꯒꯤ ꯁꯤꯅ ꯅꯠꯇꯧꯕꯗ ꯑꯇꯣꯞꯄꯗ ꯄꯪꯖꯕ ꯏꯥꯡꯒ ꯂꯩꯒ ꯂꯩ ꯍꯥꯏ
ꯃꯊꯦꯜ ꯌꯥꯝ ꯂꯩ ꯃꯔꯨꯞ ꯉꯥ ꯉꯥ ꯁ ꯌꯥꯎꯗꯕꯤꯗ ꯌꯥꯝꯅ ꯍꯥꯎꯕ ꯃꯊꯦꯜ ꯌꯥꯝ ꯂꯩ ꯑꯩꯅ ꯄꯥꯝꯕ ꯍꯥꯏꯔꯒꯗꯤ ꯑꯩ ꯁꯨꯝ ꯊꯝꯖꯒꯦ ꯃꯔꯨꯞꯅ ꯆꯥꯕ ꯆꯥꯗ꯭ꯔꯕꯗꯤ ꯈꯪꯗꯦ
ꯑꯩꯈꯣꯏꯒꯤ ꯃꯔꯨꯞ ꯑꯩꯈꯣꯏꯒꯤ ꯀꯩꯅꯣꯁꯦ ꯑꯩꯗꯤ ꯍꯋꯥꯏꯖꯔꯗꯤꯦ ꯑꯗꯨꯛꯀꯤ ꯃꯇꯤꯛ ꯄꯥꯝꯃꯦ ꯍꯥꯏꯇꯥꯔꯦ ꯑꯩꯈꯣꯏ ꯍꯋꯥꯏꯖꯥꯔꯁꯤꯅ ꯑꯩꯈꯣꯏꯒꯤ ꯆꯥꯕ ꯌꯥꯕ ꯃꯊꯦꯜꯁꯦ ꯃꯌꯥꯝ ꯑꯃ ꯁꯦꯝꯕ ꯌꯥꯏ ꯍꯥꯏꯇꯥꯔꯦꯜ
ꯑꯗꯣ ꯉꯁꯤ ꯑꯩꯅ ꯇꯧꯖꯗꯣꯏꯁꯤꯗꯤ ꯑꯩꯈꯣꯏꯒꯤ ꯑꯩꯈꯣꯏ ꯃꯩꯇꯩꯒꯤ ꯏꯟꯁꯥꯡꯗ ꯃꯌꯥꯝꯗꯤ ꯈꯪꯗꯤ ꯈꯪꯅꯔꯒꯁꯨ ꯃꯁꯤ ꯈꯔ ꯈꯪꯕ ꯑꯍꯜ ꯂꯃꯟ ꯅꯠꯇꯅ ꯆꯥꯟꯅꯗꯕ ꯃꯥꯜꯂꯤ ꯍꯩꯁꯨ ꯍꯩꯇꯕ ꯃꯥꯜꯂꯤ ꯃꯁꯤ ꯑꯩꯈꯣꯏꯒꯤ ꯆꯋꯥꯏ ꯈꯪꯉꯤꯗꯅ ꯃꯔꯨꯞ ꯀꯣ ꯆꯋꯥꯏ ꯑꯩꯈꯣꯏ ꯆꯋꯥꯏ ꯃꯔꯨ ꯑꯔꯤꯕꯁꯦ ꯆꯒꯏ ꯃꯔꯨ ꯑꯔꯤꯕ ꯈꯪꯕꯤꯕ ꯅꯠꯇ꯭ꯔ ꯃꯔꯣ
ꯎ ꯈꯪꯒꯦ ꯈꯪꯒꯦ ꯃ ꯃꯀꯥ ꯇꯥꯕꯤꯦ
ꯆꯋꯥꯏ ꯃꯔꯨ ꯑꯔꯤꯕꯁꯤꯦ ꯃꯁꯤ ꯐꯖꯅ ꯃꯟꯕꯤꯔꯒ ꯅꯨꯡꯁꯥꯗ ꯐꯖꯅ ꯐꯧꯗꯣꯛꯄꯤꯔꯅꯤ ꯍꯌꯦꯡ ꯆꯥꯒꯗꯕ ꯑꯣꯏꯇꯥꯔꯒꯗꯤ ꯑꯩ ꯐꯧꯗꯣꯛꯀꯁꯨ ꯌꯥꯏ ꯑꯗꯨꯕꯨ ꯑꯩꯅ ꯐꯧꯗꯣꯛ ꯈꯜꯂꯤꯁꯤꯅ ꯃꯍꯥꯛꯀꯤ ꯒ꯭ꯔꯦꯝ ꯒ꯭ꯔꯦꯝ ꯂꯥꯎꯔꯒ ꯍꯌꯦꯡ ꯃꯥꯅ ꯃꯨꯜꯂꯛꯑ ꯃꯇꯝꯗ ꯇꯤꯡꯊꯣꯛꯑꯒ ꯃꯨꯜꯂꯛꯑ ꯃꯇꯝ ꯃꯇꯝꯗ ꯍꯥꯏꯗꯤ ꯀꯥꯝꯊꯣꯛ ꯈꯣꯇꯣꯛꯇꯕ ꯃꯇꯝꯗꯀꯣ ꯖꯣꯏꯆꯣꯏ ꯇꯥꯕꯒꯤ ꯆꯥꯡꯁꯤ ꯍꯦꯜꯂꯤ ꯑꯗꯣ ꯇꯤꯟ ꯅꯨꯡ ꯌꯥꯎꯔꯝꯃꯒꯁꯨ ꯁꯨꯝ ꯑꯩꯈꯣꯏꯒꯤ ꯉꯥꯛꯂꯧꯕ ꯍꯥꯏꯇꯥꯔꯦ
ꯎ
ꯃꯗꯨ ꯆꯋꯥꯏꯁꯤ ꯃꯁꯤ ꯐꯖꯅ ꯀꯥꯝꯊꯠꯄꯤꯔꯒ ꯃꯁꯤ ꯄꯥꯎꯈꯣꯟ ꯍꯥꯞꯄꯒ ꯅꯪꯅ ꯊꯣꯡꯕꯤꯕ ꯃꯆꯨ ꯌꯥꯝ ꯐꯖꯅ ꯑꯗꯨꯒ ꯃꯁꯤ ꯊꯣꯡꯕꯗ ꯊꯣꯏꯗꯣꯛꯅꯇꯩ ꯍꯥꯞꯄꯔꯣꯏ ꯑꯗꯨꯒ ꯑꯩꯈꯣꯏꯒꯤ ꯍꯋꯥꯏꯖꯥꯔꯁꯤ ꯑꯩꯈꯣꯏ ꯎ ꯃꯣꯔꯣꯛ ꯑꯇꯦꯛꯄꯁꯤꯒ ꯐꯖꯅ ꯃꯦꯠꯄꯤꯔꯦ ꯍꯥꯏꯔꯒ ꯑꯩꯈꯣꯏ ꯍꯋꯥꯏꯖꯥꯔꯁꯤꯒꯤ ꯉꯥꯔꯤꯁꯤꯃꯨꯛ ꯃꯍꯨꯠꯇ ꯑꯩꯈꯣꯏꯒꯤ ꯍꯦꯟꯇꯥꯛ ꯑꯣꯏꯅ ꯃꯆꯦꯠ ꯑꯃ ꯍꯥꯞꯄꯤꯕ ꯃ ꯅꯨꯡꯁꯤꯅꯕ ꯑꯗꯨꯒ ꯃꯁꯤ ꯑꯩꯈꯣꯏꯒꯤ ꯑꯇꯣꯞꯄ ꯀꯩꯅꯣꯗ ꯍꯥꯏꯔꯒꯅ ꯑꯇꯣꯞꯄ ꯑꯩꯈꯣꯏꯒꯤ ꯊꯕꯤꯁꯦ ꯆꯝꯐꯨꯠ ꯑꯃ ꯐꯨꯠꯄꯤꯔꯒꯅꯤ ꯌꯥꯝ ꯊꯨꯝꯂꯛꯅ ꯑꯗꯨꯝ ꯀꯣ ꯑꯩꯈꯣꯏꯁ ꯑꯍꯜ ꯂꯃꯟꯅ ꯆꯥꯕ ꯅꯨꯡꯉꯥꯏꯅꯕ
ꯑꯗꯨꯒ ꯀꯣꯠꯅꯕ ꯈꯣꯠꯅꯕ ꯃꯅꯥ ꯃꯁꯤꯡ ꯆꯥꯕ ꯃꯔꯨꯞꯅ ꯄꯥꯝꯕꯤꯗꯕ ꯈꯣꯠꯇꯕ ꯂꯩ ꯇꯥꯔꯒꯗꯤ ꯍꯦꯟꯅ ꯃꯁꯤꯗ ꯆꯥꯟꯅꯅꯕ ꯑꯩꯈꯣꯏꯒꯤ ꯑꯩꯈꯣꯏꯒꯤ ꯃꯩꯇꯩ ꯀꯥꯔꯣ ꯈꯪꯕꯤꯗꯅ ꯑꯩꯈꯣꯏꯒꯤꯈꯥꯗꯕ ꯍꯥꯏꯇꯥꯥꯔꯦ ꯃꯩꯇꯩ ꯀꯥꯔꯣꯁꯤꯒ ꯕꯦꯂꯦꯛ ꯑꯦꯟꯗ꯭ꯔꯤꯁꯤꯒ
ꯃꯁꯤ ꯀꯥꯡꯍꯧ ꯑꯣꯏꯅ ꯃꯁꯤ ꯃꯨꯟꯅ ꯉꯧꯕꯤꯔꯒ ꯍꯥꯏꯔꯤꯕ ꯃꯊꯦꯜꯁꯤꯡꯁꯤ ꯑꯃꯨꯇꯪ ꯆꯥꯕꯤꯔꯒꯗꯤ ꯃꯔꯨꯞꯀꯤ ꯑꯩꯈꯣꯏꯒꯤ ꯈꯖꯥꯏ ꯑꯗꯨ ꯌꯥꯝ ꯍꯔꯥꯎꯕꯅꯤꯅ ꯈꯟꯖꯩ ꯃꯔꯨꯞ
ꯎꯝ ꯃꯔꯔꯨꯞ ꯑ ꯃꯔꯨꯞꯇ ꯔꯥꯡꯗꯣ ꯌꯥꯝꯅ ꯍꯥꯎ ꯅꯗꯤ ꯋꯥꯅꯤꯕꯨ ꯅꯅꯥ ꯑꯅ ꯑꯩꯈꯣꯏꯒꯤ ꯑꯁꯪꯕ ꯍꯥꯏꯇꯥꯔꯦꯅꯦ ꯃꯔꯛꯇ ꯍꯧꯖꯤ ꯂꯗꯅ ꯃꯔꯣꯏꯒ ꯍꯥꯏꯅꯕꯗꯣ ꯑꯩꯒꯤ ꯂꯣꯟꯗ ꯍꯥꯏꯔꯒꯅ ꯅꯥꯄꯤ ꯍꯥꯏꯗꯕ ꯃꯗꯨ ꯌꯥꯝꯅ ꯑꯩꯒꯤꯗꯤ ꯌꯦꯛꯅꯕ ꯑꯃꯅꯦ ꯍꯥꯏꯖꯕ ꯇꯥꯔꯦ ꯍꯣꯏ ꯊꯣꯡꯇꯣꯛꯄ ꯊꯣꯡꯇꯣꯛꯑꯒ ꯆꯥꯕꯗ ꯑꯗꯨꯗꯤ ꯀꯩꯁꯨ ꯅꯠꯇꯗꯦ ꯑꯗꯨꯝ ꯆꯥꯖꯩ ꯑꯗꯨ ꯊꯣꯡꯗꯅ ꯍꯤꯡꯅ ꯆꯥꯕꯗꯨꯗꯤ ꯑꯩꯒꯤ ꯌꯦꯛꯅꯕ ꯋꯥꯜ ꯑꯃꯅꯤꯅꯤ ꯑꯗꯨꯅ ꯑꯗꯨꯃꯥꯏꯅ ꯊꯝꯖꯒꯦ ꯃꯔꯨꯞ ꯑꯗꯣ ꯅꯣꯡꯃꯒꯤ ꯁꯣꯏꯗꯅ ꯑꯩꯁꯨ ꯍꯥꯏꯗꯤ ꯃꯤꯑꯣꯏꯕꯒꯤ ꯆꯥꯛꯆꯥ ꯃꯔꯨꯈꯨꯝꯅ ꯆꯥꯗꯣ ꯃꯤꯑꯣꯏꯕꯒꯤ ꯆꯤꯟꯖꯥꯛ ꯑꯗꯨ ꯆꯥꯖꯔꯛꯄ ꯑꯗꯨꯅ ꯑꯩ ꯌꯥꯝ ꯀꯟꯅ ꯍꯣꯠꯅꯖꯔꯤ ꯍꯧꯖꯤꯛꯁꯦ ꯍꯧꯖꯤꯛꯁꯨ ꯆꯥꯒꯦ ꯍꯥꯏꯗꯅꯗꯤ ꯌꯥꯝ ꯀꯟꯅ ꯍꯣꯠꯅꯖꯔꯤ ꯃꯔ ꯁꯨꯃꯥꯏꯅ ꯑꯍꯥꯎ ꯍꯥꯎꯕ ꯃꯊꯦꯟ ꯑꯩꯅ ꯆꯦꯡ ꯆꯦꯟꯒꯗꯕ ꯋꯥꯔꯤ ꯀꯌꯥꯁꯨ ꯍꯧꯗꯣꯛꯀꯦꯁꯦ ꯑꯗꯨ ꯃꯔꯛꯇ ꯍꯟꯅ ꯅꯨꯡꯉꯥꯏ ꯅꯨꯡꯉꯥꯏꯔꯕ ꯑꯍꯥꯎꯕ ꯃꯦꯡꯒꯤ ꯃꯗ ꯋꯥꯔꯤ ꯁꯥꯕꯁꯨ ꯉꯥꯎꯗ꯭ꯔꯦ ꯐꯊꯣꯛꯁꯤ ꯌꯥ ꯃꯔꯨꯞ ꯃꯇꯨꯡ ꯇꯥꯔꯛꯄꯗꯗꯤ ꯑꯗꯨꯃꯥꯏ ꯅꯨꯡꯉꯥꯏꯔꯕ ꯑꯇꯣꯞꯄ ꯋꯥꯔꯤ ꯀꯌꯥ ꯑꯃ ꯁꯥꯟꯅꯁꯩ ꯑꯗꯣ ꯉꯁꯤꯒꯤ ꯑꯣꯏꯅꯗꯤ ꯅꯣꯏ ꯃꯇꯥꯡ ꯑꯁꯤꯗ ꯀꯥꯏꯅꯔꯁꯦ ꯍꯥꯏꯔꯗꯤ ꯑ ꯊꯦꯡꯖꯤ ꯊꯦꯡꯖꯤꯜꯂꯛꯄꯅ ꯃꯔꯝ ꯑꯣꯏꯔꯒ ꯊꯕꯛ ꯏꯪꯈꯥꯡ ꯇꯧꯒꯗꯕꯁꯨ ꯂꯩꯔꯝꯅꯤꯅ ꯍꯥꯏꯗꯤ ꯅꯨꯡꯗꯥꯡ ꯊꯦꯡꯖꯤꯜꯂꯒꯗꯤ ꯊꯧꯤ ꯍꯥꯏ ꯂꯩ ꯑ ꯀ ꯎ ꯀ ꯑꯣꯏ
ꯌꯥꯝ ꯅꯨꯡꯉꯥꯏꯖꯩ ꯃꯇꯨꯡ